ꯋꯥꯔꯤ ꯂꯣꯏꯗ꯭ꯔꯦ ꯉꯥꯏꯈ
ꯇꯥꯔꯕꯣ
ꯍꯪꯉꯣꯏ ꯋꯥꯔꯤꯗꯣ ꯎ
ꯑꯥ ꯅꯣꯏ ꯅꯣꯏꯒꯤ ꯅꯃꯥꯟꯅꯕꯤ ꯍꯪꯉꯣꯏꯗꯣ ꯀꯔꯤꯕ
ꯀꯔꯤ ꯍꯥꯏꯕ ꯏꯃꯥꯟꯅꯕꯤ ꯅꯠꯇꯦ ꯅꯣꯏ ꯈꯨꯟꯒꯤ ꯍꯪꯉꯣꯏ ꯅꯨꯄꯤꯗꯣ ꯑꯩꯈꯣꯏ ꯈꯨꯟꯗ ꯃꯌꯨꯝ ꯄꯥꯜꯂꯛꯀꯅꯤ ꯍꯥꯏꯕ ꯃꯥꯅ ꯀꯩꯅꯣ ꯃꯥꯒꯤ ꯅꯨꯄꯥ ꯈꯨꯟꯒꯤ ꯃꯤ ꯈꯔꯁꯨ ꯀꯅꯥ ꯀꯅꯥ ꯃꯃꯤꯡꯅꯣꯗꯤ ꯃꯥꯁꯨ ꯍꯥꯏꯔꯛꯑꯦꯕ ꯑꯩꯗ ꯈꯪꯗꯕ ꯈꯨꯟꯒ ꯈꯔ ꯂꯥꯞꯄꯅꯤꯅ ꯀꯣ ꯃꯁꯛ ꯈꯪꯅꯕ ꯀꯩꯅꯣ ꯄꯁꯇꯔ ꯑꯗꯨ ꯑꯗꯥ ꯁꯨꯝꯅ ꯄꯁꯇꯔ ꯄꯁꯇꯔ ꯃꯆꯥꯒ ꯅꯨꯡꯁꯤꯅꯩꯔꯥ ꯈꯪꯗꯦ ꯃꯥꯗꯣ
ꯑꯁ ꯌꯥꯝ ꯅꯩꯔꯝꯃꯦꯅ ꯊꯥꯖꯗꯅ
ꯂꯩꯌꯦ ꯃꯉꯣꯟꯗꯗꯤ ꯍꯥꯏꯕꯤꯅꯨꯀꯣ
ꯑꯩ ꯏꯕꯥꯅꯤꯗꯤ ꯀꯩꯁꯨ ꯇꯧꯔꯣꯏ ꯍꯥꯏꯔꯁꯨ ꯍꯥꯏꯗ꯭ꯔꯁꯨ ꯂꯥꯡ ꯑꯣꯏꯔꯉ ꯇꯤꯟꯅꯔꯄꯅꯦ
ꯏꯕꯥꯅꯤꯗꯤ ꯑꯗꯨꯝ ꯀꯩꯅꯣ ꯇꯧꯋꯦꯕ ꯋꯥꯔꯤ
ꯅꯪꯒꯤ ꯑꯦꯛꯁ ꯑꯣꯏꯔꯝꯗꯧ ꯃꯥꯟꯕ
ꯇꯥꯅꯤꯡꯗꯦꯅ ꯅꯪꯒ ꯏꯕꯥꯅꯤꯗꯤ ꯀꯩꯅꯣꯗ ꯑꯉꯥꯡ ꯑꯣꯏꯔꯤꯉꯩꯗꯨꯗ ꯄꯨꯟꯅꯩꯌꯦꯕꯀꯣ ꯑꯗꯨꯝ ꯂꯨꯅ ꯑꯗꯨꯝ ꯇꯤꯟꯅꯩꯌꯦꯕ ꯃꯉꯣꯟꯗꯁꯨ ꯍꯪꯉꯣ ꯍꯧꯖꯤꯛꯅ ꯀꯌꯥꯝ ꯀꯩꯅꯣ ꯇꯧꯗꯕ ꯋꯥꯅꯤ ꯍꯥꯏ ꯁ꯭ꯀꯨꯜ ꯀꯥꯔꯤꯉꯩꯗ ꯀ꯭ꯂꯥꯁ ꯏꯂꯚꯦꯟ ꯇꯨꯋꯜꯕ ꯀꯥꯔꯤꯉꯩꯗ ꯌꯥꯝ ꯂꯨꯅ ꯇꯧꯅꯕꯅ
ꯃꯥꯁꯨ ꯑꯩꯉꯣꯟꯗꯒꯤ ꯈꯔꯗꯤ ꯍꯥꯟꯅꯗꯤ ꯍꯥꯜꯂꯦꯅꯦ ꯀꯩꯅꯣ ꯇꯨ ꯊꯥꯎꯖꯟ ꯋꯥꯟꯗ ꯄꯣꯛꯏꯦ ꯍꯥꯏꯅꯦ ꯃꯥ
ꯑꯥ
ꯑꯗꯨꯒ ꯀꯩꯅꯣ ꯑꯩ ꯍꯥꯏꯅꯤꯡꯉꯥꯏ ꯑꯩ ꯍꯥꯏꯗꯤꯦ ꯍꯥꯏꯕ ꯋꯥꯗꯣ ꯀꯥꯎꯈ꯭ꯔꯦ ꯑꯃꯨꯛ ꯑꯁ
ꯅꯤꯡꯁꯤꯡꯉꯔ ꯈꯪꯉꯦ ꯑꯗꯨꯒ ꯍꯪꯉꯣꯏ ꯍꯪꯉꯣꯏꯗꯤ ꯆꯥꯕ꯭ꯔꯣ ꯅꯣꯏ ꯅꯪ
ꯑꯣ ꯑꯗꯨꯁꯨ ꯃꯥ ꯍꯥꯏꯔꯒ ꯑꯩꯗꯤ ꯆꯥꯗꯦ ꯃꯥꯁꯨ ꯆꯥꯗꯦ ꯍꯥꯏ ꯃꯍꯥꯎꯁꯨ ꯇꯦꯁ ꯇꯧꯗꯦ ꯈꯪꯗꯦ꯫
ꯍꯪꯉꯣꯏꯗꯨ ꯌꯥꯝ ꯍꯥꯎꯕꯅꯦ ꯍꯪꯉꯣꯏ ꯑꯩꯈꯣꯏꯗ꯫
ꯆꯠꯅꯤꯡꯕꯗꯣ꯫
ꯍꯥꯠꯇꯔꯥ ꯐꯩ ꯍꯥꯏꯕꯅꯤ ꯁꯨꯃꯥꯏꯅ ꯍꯥꯏꯕ꯭ꯔꯥ
ꯍꯥꯔꯠꯇꯅ ꯆꯦ ꯀꯩꯅꯣ ꯑꯣꯄꯔꯦꯁꯟ ꯇꯧꯕ ꯀꯥꯟꯗ ꯀꯩ ꯀꯩꯅꯣ ꯍꯪꯒꯣꯏ ꯂꯣꯏꯅ ꯆꯥꯕꯅꯦ ꯏ ꯚꯤꯇꯥꯃꯤꯟ ꯂꯩꯔꯖꯥꯠꯅ ꯈꯪꯗꯦ ꯏ ꯌꯥꯝꯃꯦ ꯍꯥꯏꯌꯦꯦ
ꯑꯝ ꯍꯥꯎꯕꯅꯦ ꯍꯪꯉꯣꯏꯗꯣ ꯑꯩꯈꯣꯏꯗꯤ ꯑꯗꯨꯝ ꯆꯥꯔꯤꯅꯦꯕꯀꯣ ꯍꯟꯗꯛꯅ ꯆꯥꯗꯕ ꯋꯥꯅꯤ
ꯑꯗꯨꯒ ꯉꯥꯗꯁꯨ ꯈꯔ ꯀꯩꯅꯣ ꯃꯃꯤꯡꯗꯤ ꯈꯪꯗꯦ ꯂꯤꯟ ꯃꯥꯟꯕꯗꯣ
ꯍꯣꯏ ꯑꯁꯥꯡꯕꯗꯣ
ꯎꯝ ꯑꯗꯨꯁꯨ ꯆꯥꯟꯅꯕꯅꯦ ꯑꯣꯄꯔꯦꯁꯟ ꯇꯧꯔꯀꯥꯟꯗ
ꯍꯣꯏ ꯑꯣ ꯇꯨꯔꯦꯟꯗ ꯅꯠꯇꯕ ꯂꯩꯥꯏꯕꯛꯇꯒ ꯂꯩꯕꯥꯛ ꯆꯣꯠꯄ ꯖꯒꯥꯗ ꯂꯩꯕ꯫
ꯑꯣ ꯂꯤꯟ ꯃꯥꯟꯕꯗꯣ꯫
ꯍꯣꯏ ꯍꯣꯏ ꯍꯣꯏ ꯉꯥꯄ꯭ꯔꯨꯝ ꯍꯥꯏꯥꯏꯗꯥꯅꯦꯗ
ꯈꯪꯗꯦ
ꯉꯥꯄ꯭ꯔꯨꯝ ꯍꯥꯏꯕꯅꯤ
ꯍꯥꯎꯣꯏ ꯇꯨꯁꯨ
ꯑꯩ ꯑꯗꯨ ꯀꯌꯥꯝ ꯍꯥꯎꯗꯦ
ꯍꯋꯣꯏ ꯄꯥꯏꯅꯤꯡꯉꯥꯏꯗꯤ ꯀꯤꯌꯦ ꯈꯔꯗꯤ
ꯅꯪ ꯐꯃꯨꯡꯗ ꯂꯪꯒꯅꯤꯒ
ꯂꯪꯊꯣꯛꯗꯤ ꯎ ꯑꯩ ꯍꯧꯔꯀꯥꯟꯗ ꯅꯪꯗꯤ ꯁꯤꯔꯅꯤ
ꯅꯪ ꯐꯃꯨꯡꯗ ꯂꯪꯒꯅꯤ ꯅꯣꯡꯃ
ꯅꯪ ꯅꯪꯅ ꯁꯤ ꯀꯩꯅꯣ ꯉꯛꯄꯨꯔꯧ ꯍꯥꯏꯕ꯭ꯔꯥ ꯀꯩꯅꯣ ꯂꯤꯟ ꯃꯥꯟꯕ ꯉꯥꯗꯣ ꯉꯥꯡꯉꯛꯑꯅꯤ ꯗꯤ ꯑꯩꯁꯨ ꯐ ꯂꯥꯡꯊꯣꯛꯀꯅꯤ ꯅꯪꯉꯣꯟꯗ
ꯎꯝ ꯑꯗꯨꯗꯤ ꯀꯤꯔꯦ ꯑꯗꯨꯒ ꯀꯩꯅꯣꯗꯤ ꯀꯤꯌꯦꯈ ꯑꯩ ꯂꯤꯟꯗꯣ
ꯂꯤꯟꯗꯤ ꯀꯤꯗꯦ ꯑꯩꯗꯤ ꯃꯆꯥ ꯃꯆꯥꯁꯤꯡ ꯄꯥꯏꯔꯤ
ꯑꯩ ꯑꯗꯨꯒꯨꯝꯕ ꯎꯔꯀꯥꯟꯗ ꯑꯩꯒꯤꯗꯤ ꯀꯃꯥꯏ ꯀꯩ ꯍꯥꯏꯗꯣꯏꯅꯣ ꯂꯤꯟꯗꯤ ꯑꯗꯨꯝ ꯀꯤꯗ ꯍꯥꯏꯗꯤ ꯍꯥꯠꯄꯗꯤ ꯌꯥꯏꯕꯀꯣ ꯋꯥꯈꯜ ꯋꯥꯈꯜꯗ ꯑꯗꯨꯝ ꯀꯤꯕꯗꯣ ꯑꯗꯨꯃꯥꯏꯅ ꯇꯧꯕ ꯀꯗ ꯂꯤꯟꯗꯨꯕꯨ ꯑꯩ ꯅꯣꯃꯜ ꯂꯤꯅ ꯃꯦꯂꯤ ꯂꯤꯅꯦ ꯃꯖꯣꯖꯪꯒꯔ ꯑꯗꯨꯗꯒꯤ ꯇꯧ ꯂꯥꯛꯄ ꯑꯁ ꯈꯪꯕꯅꯦ ꯃꯥꯁꯨ ꯌꯥꯝꯅ ꯀꯩꯅꯣ ꯇꯧꯔ ꯃꯥꯜꯂꯦ ꯑꯩꯁꯨ ꯆꯦꯜꯂꯤꯦ ꯍꯥꯏꯁꯤꯅꯤ ꯈꯨꯗꯛꯇ ꯃꯥꯁꯨ ꯖꯪꯒꯜꯒꯤ ꯊꯣꯛꯂꯛꯏꯅꯦꯕ ꯑꯩꯁꯨ ꯂꯥꯛꯄ
ꯑꯩꯗꯤ ꯀꯤꯕꯤꯗ
ꯑꯗꯣ ꯍꯥꯎꯗꯤ ꯍꯥꯎꯕꯅꯦꯌꯦ ꯆꯥꯎꯕ꯭ꯔꯥ
ꯀꯩꯅꯣ ꯂꯤꯟ ꯅꯠꯇꯕ ꯀꯩꯅꯣ ꯃꯃꯤꯡ ꯀꯩꯅꯣ ꯈꯪꯗ꯭ꯔꯤꯌꯦ ꯃꯆꯥ ꯃꯆꯥ ꯂꯩꯕꯗꯣ ꯂꯧ ꯍꯤꯡꯕ ꯀꯥꯟꯗ ꯊꯦꯡꯅꯕꯗꯨ ꯃꯆꯥ ꯈꯔ
ꯂꯤꯟ ꯅꯠꯇꯕ ꯑꯣ ꯍꯣꯏ ꯀꯩꯅꯣꯗꯨꯒ ꯑꯩꯈꯣꯏ꯫ ꯀꯩꯅꯣꯗꯒ ꯈꯣꯏ ꯈꯣꯏ ꯆꯨꯞꯄꯗ ꯁꯤꯖꯤꯟꯅꯕꯗꯣꯀꯣ꯫
ꯑꯣ ꯑꯣ ꯑꯣ ꯑꯗꯨꯗꯣ ꯑꯗꯨꯗꯤ ꯌꯥꯝ ꯀꯤꯌꯦꯦ ꯑꯩ ꯇꯜꯂꯦ
ꯑꯗ ꯀꯥꯏꯗꯁꯦ ꯀꯃꯥꯏꯅ ꯀꯤꯔꯦꯅꯣ ꯑꯗꯨꯕꯨ ꯑꯗꯅꯦ ꯑꯗꯨꯗꯗ
ꯃꯆꯥ ꯎꯕ ꯌꯥꯗꯦ ꯑꯩꯗꯤ ꯑꯁ
ꯂꯧꯔꯥꯡ ꯂꯧꯔꯥꯡ ꯀꯩꯅꯣ ꯇꯧꯕ ꯀꯥꯟꯗ ꯑꯩꯈꯣꯏꯁ ꯂꯧꯔꯒ ꯀꯧꯇꯥꯗ ꯊꯝꯃꯒꯅꯦ ꯇꯨꯔꯦꯟꯗ ꯆꯠꯂꯒꯗ ꯉꯥ ꯐꯥꯔꯅꯦ ꯑꯗꯨꯕꯨ ꯀꯤꯔꯗꯤ ꯂꯤꯟ ꯑꯃꯨꯛ ꯀꯤꯗꯕ ꯅꯪꯁꯦ ꯃꯑꯣꯡ ꯑꯃꯅꯤꯅ ꯖꯥꯠ ꯑꯃꯅꯤ
ꯍꯪꯉꯣꯏꯅꯦ ꯀꯩꯅꯣ
ꯑꯝ꯫
ꯅꯨꯆꯤ ꯅꯍꯥꯟ ꯂꯧ ꯆꯠꯄ ꯀꯥꯟꯗ ꯑꯩꯒꯤ ꯈꯣꯡꯁꯦ ꯂꯩꯔꯝꯕꯗꯣ꯫ ꯀꯃꯟꯗꯅ ꯁꯤꯔꯩꯗꯤ
ꯑꯗꯣ ꯍꯪꯉꯣꯏꯗ ꯑꯗꯨ ꯆꯥꯔꯤꯅꯦ ꯅꯪ ꯀꯤꯕ ꯀꯔꯤ ꯍꯪꯉꯣꯏꯅꯣ ꯁꯤꯕꯨ ꯂꯤꯗ ꯅꯪꯕ ꯑꯃꯨꯛ ꯆꯥꯗꯣꯏꯅꯦ
ꯂꯤꯟꯗ ꯑꯣꯏꯅ ꯆꯥꯒꯦ ꯑꯩꯗꯤ ꯑꯗꯨꯝ ꯆꯥꯗꯣꯏꯁꯔꯣ
ꯑꯗꯨꯅꯦ ꯂꯤ ꯂꯤꯟꯗꯤ ꯆꯥꯕ꯭ꯔꯕ
ꯁꯤ ꯐꯥꯎꯖ ꯑꯗꯤꯗ ꯈꯝꯂꯤꯅ
ꯑꯁ ꯍꯥꯎꯕꯅꯦ ꯑꯁ ꯅꯪꯁꯦ ꯑ ꯍꯥꯎꯕ ꯉꯥꯛꯇ ꯆꯥꯗ꯭ꯔꯤꯅꯦ
ꯆꯥꯕ ꯌꯥꯗ꯭ꯔꯗꯤ
ꯑꯗꯩꯅ ꯎꯆꯤꯗꯤ ꯆꯥꯕ꯭ꯔꯣ
ꯆꯦ ꯆꯥꯕ ꯌꯥꯔꯗꯤ ꯆꯥꯒꯅꯤ ꯀꯩꯅꯣ
ꯎꯆꯤ ꯍꯥꯏꯕꯁꯤ ꯑꯁꯤ ꯇꯝꯄꯥꯛꯇ ꯂꯩꯕ ꯎꯆꯤꯗꯤ ꯆꯥꯕ ꯌꯥꯔꯔ ꯌꯥꯔꯔꯣꯏꯕꯀꯣ ꯑꯗꯣ ꯑꯥ ꯆꯤꯡꯗ ꯂꯩ ꯍꯣꯏ ꯑ ꯆꯤꯡꯗ ꯂꯩꯕ ꯎꯆꯤꯗꯨꯗꯤ ꯑꯗꯨꯝ ꯆꯥꯕ ꯌꯥꯕꯅꯦꯕ ꯎꯆꯤ ꯃꯥꯜꯂꯣꯦ ꯃꯣꯏꯗꯣ
ꯎꯆꯤ ꯃꯥꯜꯂꯣꯏ ꯍꯥꯏ ꯀꯩ ꯃꯥꯟꯈꯤꯗꯨꯗꯤ
ꯃꯍꯥꯎꯗꯕ ꯃꯍꯥꯎꯗꯣ ꯖꯪꯒꯜꯒꯤ ꯁꯥꯗꯣ ꯃꯥꯟꯕꯅꯦꯕ ꯑꯩꯁꯨ ꯀꯌꯥꯝ ꯆꯥꯗꯦꯕꯀꯣ ꯅꯣꯡꯃ ꯑꯩꯈꯣꯏꯕꯅ ꯆꯥꯥꯁꯦꯅ ꯑꯗꯣ ꯑꯉꯥꯡ ꯑꯣꯏꯔꯤꯉꯩꯗ ꯆꯥꯎ ꯍꯥꯏꯌꯦ ꯑꯗꯨꯗꯒꯤ ꯑꯩꯈꯣꯏ ꯃꯁꯛ ꯀꯦꯁꯀꯨꯝꯕ ꯀꯥꯕꯗꯣ ꯑꯗꯨꯒꯨꯝꯕ ꯈꯔ ꯐꯥꯏ ꯍꯥꯏ ꯑꯗꯨꯒꯤ ꯆꯥꯔꯨꯕꯩꯔ ꯈꯡꯗꯦ ꯃꯁꯛ ꯀꯩꯁ ꯁꯨꯡ ꯀꯥ ꯀꯥꯔꯦ ꯄꯨꯟꯁꯤꯗ ꯑꯅꯤꯔꯛ ꯀꯥꯕꯗꯤ ꯈꯪꯉꯦ
ꯀꯥꯗꯔꯦ ꯅꯥꯔꯗꯤꯦ ꯀꯔꯝ ꯀꯥꯟꯗ ꯌꯨꯝ ꯆꯠꯇꯣꯏꯅꯣ ꯂꯝꯪꯗꯤ ꯌꯨꯝ ꯆꯨꯞꯆꯠ ꯆꯠꯇꯣꯏꯕ꯭ꯔꯣ
ꯑ ꯌꯨꯝ ꯏꯔꯥꯡ ꯅꯨꯡꯉꯥꯏꯇꯕꯅꯤꯅ ꯆꯠꯂꯔꯣꯏ ꯎꯝ
ꯀꯩꯅꯣꯗꯤ ꯎꯝ ꯈ꯭ꯔꯤꯁꯃꯥꯁ ꯃꯇꯝ ꯌꯧꯔꯗꯤ ꯏꯔꯥꯡ ꯐꯠꯇ꯭ꯔꯁꯨ ꯑꯗꯨꯝ ꯏꯐꯥꯎꯗ ꯂꯩꯗꯣꯏꯔꯥ ꯆꯠꯂꯔꯣꯏꯗ꯭ꯔꯣ
ꯏꯔꯥꯡꯁꯦ ꯌꯥꯝꯅ ꯍꯧꯖꯤꯛꯇꯤꯒꯤ ꯍꯦꯟꯅ ꯊꯤꯔꯒꯗꯤ ꯆꯠꯄ ꯆꯠꯕ ꯌꯥꯔꯔꯣꯏ ꯏꯔꯥꯡꯁꯤ ꯅꯦꯝꯃꯗꯤ ꯆꯠꯀꯅꯤ
ꯅꯣꯏ ꯈꯨꯟꯁꯨ ꯈ꯭ꯔꯤꯁꯃꯥꯁ ꯇꯧꯕꯗ ꯅꯨꯡꯉꯥꯏꯕ꯭ꯔꯥ ꯅꯣꯏ ꯄꯥꯈꯪ ꯂꯩꯁꯥ ꯌꯥꯝ ꯂꯩꯕ꯭ꯔꯥ ꯑꯩꯈꯣꯏꯗꯤ ꯌꯥꯝꯗꯦ ꯅꯨꯡꯉꯥꯏꯇꯦ ꯀꯨꯝꯍꯩꯗꯣ
ꯅꯨꯡꯉꯥꯏ ꯅꯨꯡꯉꯥꯏꯇ꯭ꯔꯁꯨ ꯅꯣꯏ ꯍꯦꯔꯣ ꯂꯩꯔꯤꯁꯤꯗꯅ
ꯏꯁ ꯑꯩꯈꯣꯏ ꯍꯤꯔꯣ ꯂꯩꯔꯤꯁꯦ ꯑꯩꯈꯣꯏꯗꯤ ꯇꯣꯉꯥꯏꯥꯟꯕꯗꯣ ꯃꯥꯅ ꯀꯦꯊꯂꯤꯛ ꯑꯩꯅ ꯦꯇꯤꯁ ꯎꯗꯕꯗꯣ ꯂꯩꯁꯨ ꯂꯩꯇꯕꯗꯣ ꯏꯔꯣꯛ ꯂꯩꯇꯕꯒ ꯆꯞ ꯃꯥꯟꯅ ꯑ ꯁꯤꯡꯒꯜꯗꯒꯤ ꯍꯦꯟꯅ ꯁꯤꯡꯒꯜ ꯑꯣꯏꯕꯅꯤ
ꯀꯦꯊꯣꯂꯤꯛ ꯅꯪ ꯅꯪꯁꯦ ꯀꯦꯊꯣꯂꯤꯛ ꯑꯣꯏꯜꯂꯅꯤꯅꯪ ꯑꯗꯨꯗ
ꯍꯧꯖꯤꯗꯤ ꯑꯣꯟꯗ꯭ꯔꯤ ꯀꯩꯩꯅꯣ ꯕꯛꯇꯤꯁꯀꯤ ꯕꯛꯇꯤꯁꯇꯁꯨ ꯄꯥꯝꯕꯅꯤꯅꯦ ꯕꯛꯇꯇꯤꯁꯀꯤ ꯄꯥꯈꯪꯁꯤꯡꯅ ꯑꯩꯅ ꯄꯥꯝꯕ ꯂꯩꯇꯦꯅꯦ ꯐꯖꯕ ꯂꯩꯇꯤꯅꯦ ꯅꯣꯏ ꯈꯨꯟꯗꯒꯤ
ꯃꯤ ꯌꯥꯝꯕꯅꯦ ꯑ ꯅꯣꯏꯒꯤ ꯈꯨꯟꯒꯤ ꯀꯩꯅꯣ ꯌꯨꯝ
ꯅꯣꯏ ꯈꯨꯟꯒꯤ ꯀꯩꯅꯣ ꯀ ꯀꯩ ꯍꯥꯏꯗꯣꯏꯅꯣ ꯌꯨꯝ ꯌꯨꯝꯂꯥꯛ ꯍꯥꯏꯗꯣꯏꯔꯥ ꯌ ꯀꯩ ꯍꯥꯏꯅꯣ ꯌꯨꯝ ꯂꯥꯛ ꯍꯥꯏꯥꯏꯗꯣꯏꯔꯥ ꯍꯥꯎꯁ ꯍꯣꯜ ꯍꯥꯏꯕꯗꯣ
ꯐꯪꯗꯦꯅ
ꯑꯗꯨ ꯀꯌꯥ ꯀꯌꯥ ꯀꯌꯥ ꯀꯌꯥꯅꯣ ꯈꯨꯟꯗ ꯍꯥꯎꯁ ꯍꯣꯜ ꯀꯌꯥꯅꯣ
ꯀꯩꯅ ꯆꯍꯨꯝ ꯆꯥꯝꯃꯔꯤꯗꯤ ꯁꯨꯔꯝꯒꯅꯤ
ꯑꯗꯨꯗꯤ ꯌꯥꯝꯃꯦꯅ
ꯌꯥꯝꯃꯦ ꯃꯤ ꯌꯥꯝꯃꯁꯨ ꯆꯥꯔꯁꯨ ꯃꯉꯥꯅꯤ ꯈꯪꯕ꯭ꯔꯥ ꯀꯦꯊꯂꯤꯛ ꯑꯃꯅꯦ ꯕꯞꯇꯤꯁ ꯑꯃꯅꯦ ꯁꯄꯥꯠ ꯑꯃꯅꯦ ꯄ꯭ꯔꯦꯁ ꯕꯦꯇꯔꯤꯦꯟ ꯑꯃꯅꯦ ꯕꯞꯇꯤꯁꯁꯨ ꯑꯅꯤ ꯊꯣꯛꯏꯅꯤ
ꯑꯗꯣ ꯚꯞꯇꯤꯁ ꯅꯣꯏꯒꯤ ꯕꯥꯞꯇꯤꯁꯅ ꯃꯤ ꯀꯌꯥ ꯑꯣꯏꯕ
ꯂꯣꯏꯕ ꯇꯦꯁꯇꯁꯨ ꯂꯣꯏꯅ ꯌꯥꯝꯃꯤꯗ ꯃꯤꯕꯨꯒꯤ ꯊꯥꯏꯅꯒꯤ ꯑꯍꯜ ꯂꯃꯟꯁꯤꯡꯗꯨꯣ ꯀꯩꯅꯣ ꯀꯩ ꯃꯔꯝꯗꯒꯤꯅꯣ ꯈꯪꯗꯦ ꯈꯠꯅꯕ ꯃꯥꯜꯜꯂꯤꯦ
ꯎꯝ
ꯆꯅꯤ ꯍꯥꯏꯕꯗꯤ ꯃꯤꯔꯥ ꯅꯠꯇ꯭ꯔꯒ
ꯅꯠꯇꯦ ꯌꯨꯝ ꯍꯥꯎꯁ ꯍꯣꯜꯗ
ꯑꯠꯇꯦ ꯅꯠꯇꯦ ꯑꯗꯨꯗꯤ ꯆꯅꯤ ꯌꯧꯗꯦ ꯆꯥꯝꯃꯐꯥꯎ ꯌꯧꯗꯧ ꯃꯥꯟꯗꯦ
ꯎꯝ ꯑꯩꯈꯣꯏꯒꯤꯅ ꯋꯥꯟ ꯁꯚꯦꯟꯇꯤ ꯋꯥꯟ ꯁꯚꯦꯟꯇꯤ ꯁꯨꯔꯦ
ꯠꯇꯤꯁ ꯑꯥ
ꯑꯗꯨꯗꯤ ꯅꯨꯡꯉꯥꯏꯗꯧ ꯃꯥꯜꯂꯦ ꯃꯤ ꯌꯥꯝꯕꯅꯤꯅꯦ ꯈ꯭ꯔꯤꯁꯃꯥꯁ ꯇꯧꯕꯁꯨ ꯅꯨꯡꯉꯥꯏꯕꯅꯤ ꯏꯁꯩ ꯁꯛꯄꯒ ꯒꯦꯗꯔꯤꯡ ꯃꯇꯝꯗ ꯎ ꯑꯩꯗꯤ ꯑꯗꯨꯒꯨꯝꯕ ꯅꯨꯡꯉꯥꯏꯕ ꯐꯪꯗꯔꯤꯅꯦ ꯑꯩꯈꯣꯏꯅ ꯁꯤ ꯎꯝ
ꯃꯤ ꯌꯥꯝꯕꯅꯤꯅ ꯃꯤ ꯑꯃꯗ ꯑꯃ ꯌꯦꯡꯉ ꯂꯩꯕꯗ ꯁꯨꯃꯥꯏꯅ ꯇꯧꯅꯩꯕ ꯅꯨꯡꯉꯥꯏꯇꯦ
ꯑꯩꯈꯣꯏꯗꯤ ꯌꯨꯠ ꯍꯥꯏꯕꯅꯦ ꯑꯩ ꯑꯩꯈꯨꯏ ꯅꯠꯇꯅ ꯑꯇꯣꯞꯄ ꯂꯩꯇ꯭ꯔꯦ ꯩꯅ ꯍꯧꯖꯤꯛ ꯂꯤ ꯇꯧꯔꯤꯅꯦ
ꯅꯪ ꯅꯣꯏꯅ ꯑꯃꯨꯛ ꯈꯨꯟꯗ ꯂꯩꯇꯕꯅꯦ ꯑꯗꯨꯗꯤ ꯅꯨꯡꯉꯥꯏꯔꯝꯃꯅꯤ
ꯎ ꯁꯥꯕꯤ ꯂꯩꯇ꯭ꯔꯤꯗ ꯑꯩꯈꯣꯏ ꯀꯣꯟꯅꯁꯨ ꯂꯩꯕ ꯑꯃꯁꯨ ꯂꯩꯕ ꯑꯃ ꯑꯅꯤꯁꯨ ꯍꯟꯗꯛ ꯀꯩꯅꯣ ꯃꯦꯗꯅ ꯑꯦꯄ꯭ꯔꯤꯜꯗꯅꯣ ꯑꯅꯤꯃꯛ ꯃꯌꯨꯝ ꯄꯥꯟꯈ꯭ꯔꯦ ꯆꯦꯟꯈꯔꯦ
ꯎ
ꯒꯤ ꯇ
ꯑꯗꯨꯗꯤ ꯅ꯭ꯌꯨ ꯏꯔꯗ ꯀꯝꯕ ꯅ꯭ꯌꯨ ꯏꯔꯗꯒꯨꯝꯕ ꯁꯦꯂꯦꯕ꯭ꯔꯦꯠ ꯇꯧꯕ ꯑꯗꯨꯗꯤ ꯃꯤ ꯌꯥꯝꯔꯝꯒꯅꯤꯗꯅ ꯈ꯭ꯔꯤꯁꯃꯥꯁꯇ ꯌꯥꯝꯗ꯭ꯔꯁꯨ
ꯑꯦꯅꯤ ꯍꯔꯁꯨꯨ ꯏ ꯀꯗꯤ ꯃꯤ ꯂ ꯏꯗ꯭ꯔꯦꯗꯦ ꯀꯦꯊꯂꯤꯛꯇꯤ ꯃꯤ ꯌꯥꯝꯕꯅꯤꯅ ꯍꯣꯏ ꯅꯨꯡꯉꯥꯏꯕꯅꯤ ꯃꯣꯏꯗꯤ ꯏꯟꯇꯔꯇꯦꯟꯃꯦꯟ ꯀꯩꯀꯩꯁꯨ ꯀꯣ ꯉꯍꯥꯎꯕꯁꯨ ꯌꯥꯝ ꯂꯩꯕꯅꯤ
ꯑꯗꯨꯗꯣ ꯍꯟꯗꯛꯀꯤ ꯍꯟꯗꯛꯀꯤ ꯆꯍꯤꯁꯤꯗ ꯀꯨꯝꯍꯩꯁꯤꯗ ꯀꯩꯅꯣ ꯂꯥꯛꯑꯣ ꯑꯩꯈꯣꯏꯈꯟꯗ
ꯂꯥꯛꯅꯤꯡꯉꯤ ꯑꯗꯨꯒ
ꯅꯨꯄꯥ ꯑꯃ ꯊꯤꯔꯣ ꯊꯤꯕꯤꯔꯒꯦ ꯅꯪ ꯊꯤꯕꯤꯔꯣ ꯍꯥꯏꯔꯒꯗꯤ
ꯊꯤꯗ꯭ꯔꯁꯨ ꯅꯪ ꯂꯩꯔ ꯌꯥꯔꯦ
ꯑꯗꯨꯗꯤ ꯂꯥꯛꯑꯣ ꯗꯥꯏꯔꯦꯛ ꯂꯥꯛꯑꯣꯦ ꯑꯩꯈꯣꯏꯗ
ꯂꯥꯛꯑꯒꯦ
ꯊꯣꯡꯗꯣ ꯌꯥꯝ ꯂꯥꯎꯅ ꯍꯥꯡꯉꯒꯦ ꯅꯪꯦ ꯎꯝ ꯅꯪꯒꯤꯗꯕ ꯀꯥꯏꯅ
ꯑꯅꯝ ꯌꯥꯝ ꯀꯟꯕꯅꯦ ꯑꯩꯗꯤ ꯅꯣꯏꯅ ꯍꯥꯡꯗ꯭ꯔꯁꯨ ꯆꯪꯅꯤꯡꯉꯅꯤ ꯗꯥꯏꯔꯦꯛ ꯆꯪꯒꯅꯤ ꯑꯩꯗꯤ ꯑꯩꯅ ꯄꯥꯝꯕ ꯂꯝꯕꯤꯗ ꯊꯤꯡꯕ ꯉꯝꯗꯦ
ꯍꯪꯉꯣꯏꯒꯤ ꯃꯇꯧꯗ ꯂꯣꯏ ꯈꯪꯒꯅꯤ
ꯋꯥ ꯑꯃ ꯉꯥꯡꯉꯦ ꯍꯪꯉꯣꯏ ꯍꯪꯉꯣꯏ ꯅꯪ ꯎꯕꯤꯗꯗꯤ ꯁ ꯍꯣꯏꯔꯣꯏꯀꯣꯅꯥ
ꯎ ꯑ
ꯅꯠꯇꯦ ꯍꯟꯗꯛ ꯂꯥꯛꯀꯗꯕ ꯁꯟꯗꯦꯗ ꯆꯔꯆ ꯀꯥꯁꯤꯗꯅ
ꯁꯦ ꯍꯣꯏ ꯆꯠꯀꯦ ꯈꯜꯂꯦ ꯑꯩꯈꯣꯏ ꯑꯗꯨꯗ ꯈꯪꯗꯦ
ꯅꯣꯏ ꯗꯗꯥꯁꯨ ꯂꯥꯛꯀꯅꯤ ꯍꯥꯏ ꯂꯥꯛꯑ ꯑꯗꯨ ꯈꯝꯃꯤꯟꯅꯁꯦ ꯍꯥꯏꯌꯦ ꯃꯥꯅ
ꯍꯥꯏ ꯈꯅꯥꯁꯦ ꯀꯩꯅꯣꯝ ꯇꯧꯔꯤ ꯑꯦ ꯏ ꯇꯥꯏꯃ
ꯄꯦꯟꯁ ꯑꯃꯇ ꯐꯥꯝꯃꯤꯟꯅꯁꯦ ꯑꯩ ꯃꯌꯥꯏꯗ ꯄꯥꯝꯃꯩ
ꯏꯇꯩꯃ ꯏꯇꯩꯃ ꯑꯣꯏꯗꯣꯏ ꯖꯥꯠꯂꯣ ꯁꯥꯁ ꯋꯥꯔꯤꯗꯣ
ꯇꯩꯃ ꯑꯣꯏꯒꯦꯔꯥ ꯈꯪꯗꯦ
ꯑꯗꯨ ꯆꯠ